ꯍꯦꯜꯂꯣ ꯇꯥꯏꯌꯦ ꯇꯥꯏꯌꯦ꯫
ꯇꯥꯏꯌꯦ ꯇꯥꯏꯌꯦ
ꯇꯨꯝꯃꯕ꯭ꯔꯣ
ꯍꯣꯏ ꯊꯣꯡꯕꯨꯡꯗ ꯂꯩꯔꯦ ꯅꯪꯗꯤ꯫
ꯆꯞ ꯃꯥꯟꯅꯩ ꯑꯩꯁꯨ ꯂꯩꯔꯦ
ꯑꯣ꯫
ꯃꯄꯥꯟ ꯐꯝꯒꯦ ꯇꯧꯔꯝꯕꯅꯤ ꯅꯣꯡ ꯆꯨꯔꯛꯄ ꯍꯧꯖꯤꯛꯁꯦ
ꯑꯣ
ꯑꯗꯨꯅ
ꯀꯩ ꯃꯊꯦꯜ ꯇꯧꯔꯦ꯫
ꯉꯁꯤꯗꯤ ꯗꯥꯎ ꯌꯥꯏ ꯑ ꯌꯦꯟ ꯊꯣꯡꯉꯦ꯫
ꯌꯥꯝ ꯐꯩꯅ
ꯐꯩ ꯌꯥꯝ ꯍꯥꯎꯅ ꯆꯥꯊꯔꯦ ꯉꯁꯤꯗꯤ
ꯑ ꯑꯗꯨꯅꯦ꯫
ꯅꯪꯗꯤ ꯀꯩ ꯃꯊꯦꯜ ꯍꯣꯠꯅꯔꯨꯔꯒꯦ꯫
ꯑꯩꯁꯦ ꯑ ꯃꯥꯏꯔꯦꯟ ꯈꯔ ꯀꯟꯅ ꯍꯣꯠꯅꯔꯨꯔꯦ
ꯃꯥꯏꯔꯦꯟꯗꯣ ꯍꯥꯎꯕꯅꯦ ꯀꯩꯅꯣ ꯇꯧꯕ ꯀꯔꯤꯕ ꯃꯌꯥꯡ ꯇꯣꯟꯗꯣ꯫ ꯃꯌꯥꯡꯇꯣꯟꯗꯣ ꯍꯥꯞꯄꯗꯤ ꯍꯥꯎꯕꯅꯦ
ꯑꯥ ꯈꯪꯗꯤ ꯈꯪꯗ꯭ꯔꯦ ꯀꯩꯅꯣ ꯃꯌꯥꯡ ꯇꯣꯟꯅ ꯍꯥꯏꯁꯦ
ꯃꯌꯥꯡꯊꯣꯟꯗꯣ ꯑꯩ ꯀꯩꯅꯣ ꯍꯣꯔꯦꯟ ꯍꯥꯏꯕꯤꯒꯦ ꯑꯁ ꯑꯩꯈꯣꯏꯅ ꯎꯁꯣꯏ ꯀꯩꯀꯥ ꯊꯣꯡꯉꯀꯥꯟꯗ ꯍꯥꯞꯄꯗꯣ ꯃꯅꯝ ꯅꯨꯡꯁꯤꯕꯗꯣ
ꯑꯣ ꯑꯣ ꯑꯣ ꯈꯪꯉꯤ ꯈꯪꯉ
ꯑꯗꯣ ꯃꯌꯥꯡꯇꯣꯟ ꯀꯧꯋꯦ
ꯑ
ꯑꯗꯨꯗꯣ ꯍꯥꯎꯕꯅꯦ ꯊꯥꯡꯗꯔꯛ
ꯑꯣ ꯐꯩꯗꯨ ꯅꯠꯇꯕꯀꯣ
ꯅꯠꯇꯦ ꯑꯗꯨ ꯅꯠꯇꯦ ꯑꯗꯨꯗꯤ ꯂꯐꯨ ꯏꯔꯣꯝꯕꯗꯒꯨꯝꯕ ꯍꯥꯞꯄꯦꯗꯅ ꯑꯗꯨ ꯃꯅꯥꯗꯨꯅ ꯍꯧꯖꯤꯛꯀꯤꯁꯤꯅ ꯎꯁꯣꯏ ꯀꯩꯀꯥꯗ ꯍꯥꯞꯄ ꯃꯅꯝ ꯅꯨꯡꯁꯤꯕ ꯑꯃ ꯂꯩꯕꯗꯣ ꯈꯪꯗ꯭ꯔꯥꯅꯦꯍꯦ
ꯑꯩ ꯊꯣꯛꯇ꯭ꯔꯦꯗ
ꯑꯩ ꯍꯣꯔꯦꯟ ꯍꯥꯏꯕꯤꯒꯦ ꯑꯩꯈꯣꯏ ꯀꯩꯅꯣꯗ ꯍꯥꯏꯕꯤꯒꯦ ꯐꯖꯅ ꯍꯥꯏꯕꯤꯒꯦ ꯑꯣ ꯑꯗꯨꯗꯣ ꯑꯩꯅ ꯍꯥꯏꯕꯤꯔꯕ ꯃꯇꯨꯡꯗ ꯑꯃꯨꯛ ꯃꯥꯏꯔꯦꯟ ꯊꯣꯡꯉꯀꯥꯟꯗ ꯊꯥꯡꯗꯔꯝꯗꯥꯏꯗ ꯍꯥꯞꯄꯣ ꯀꯌꯥꯝ ꯍꯥꯎꯒꯦ ꯌꯦꯡꯉꯣ
ꯃꯊꯪꯗ ꯍꯣꯠꯅꯕ ꯇꯥꯔꯦ ꯑꯗꯨꯒꯤꯗ
ꯎꯝ ꯃꯥꯏꯔꯦꯟꯅꯦ ꯁꯣꯏꯕꯨꯝ ꯈꯔ ꯍꯥꯞꯄꯣ ꯑꯗꯒꯤ ꯑꯗꯨꯒꯤ ꯃꯅꯥꯗꯣ ꯍꯥꯞꯄꯣ
ꯅꯪꯗꯤ ꯀꯩ ꯆꯠꯊꯔꯤꯒꯦ ꯀꯩ
ꯑꯩ ꯀꯩꯝ ꯇꯧꯗꯦ ꯑꯗꯨꯝ ꯂꯩ
ꯌꯨꯝꯗ ꯂꯩꯕ꯭ꯔꯥ ꯍꯣꯝ ꯒꯥꯔꯗ ꯍꯥꯏꯗꯣ
ꯌꯨꯝꯗꯗꯤ ꯂꯩꯇꯦ
ꯑꯣ ꯀꯗꯥꯥꯏꯗ ꯂꯩꯕ
ꯑꯩ ꯊꯕꯛ ꯃꯐꯝꯗ ꯂꯩ
ꯍꯧꯖꯤꯛꯁꯨꯔꯣ
ꯍꯧꯖꯤꯛꯁꯨ
ꯑꯣ ꯑꯣ ꯀꯩ ꯊꯕꯛ ꯇꯧꯕ
ꯑꯩꯁꯦ ꯑꯉꯥꯡ ꯇꯥꯛꯄꯒꯤ ꯑꯗꯣꯝꯗ ꯍꯣꯠꯅꯔꯦ ꯑꯩ
ꯑꯃꯥꯡ ꯇꯥꯛꯄꯒꯤꯁꯨ ꯋꯥꯍꯥ ꯍꯧꯖꯤꯛꯀꯤ ꯃꯇꯝꯗ ꯐꯥꯎꯕ ꯇꯥꯛꯄ꯭ꯔꯅꯦ
ꯍꯧꯖꯤꯛꯇꯤ ꯇꯥꯛꯇ꯭ꯔꯦ ꯂꯣꯏꯔꯦ
ꯑꯣ
ꯁ꯭ꯀꯨꯜꯗ ꯄꯨꯂꯞ ꯂꯩꯕ ꯑꯗꯨꯒꯤ
ꯑꯣ ꯑꯣꯗꯤ ꯌꯥꯏ
ꯅꯣꯡ ꯆꯨꯔꯛꯇ꯭ꯔꯣ ꯑꯩꯈꯣꯏꯗꯗꯤ ꯌꯥꯝ ꯀꯟꯅ ꯆꯨꯊꯔꯛꯏꯅꯦ ꯍꯧꯖꯤꯛ
ꯆꯨꯗꯦꯗ ꯅꯪ ꯀꯥꯏꯗ ꯂꯩꯒꯦ
ꯑꯩꯗꯤ ꯑꯩꯒꯤ ꯂꯩꯐꯝꯗ ꯂꯩꯌꯦ
ꯑꯩꯗꯤ ꯑꯩꯒꯤ ꯂꯩꯐꯝꯗ ꯂꯩꯌꯦ ꯀꯩꯒꯤꯅꯣ ꯅꯣꯡꯁꯤꯁꯨ ꯇꯪꯈꯥꯏ ꯇꯪꯈꯥꯏ ꯆꯨ ꯂꯩꯁꯤꯕꯣ ꯈꯪꯗꯦꯅꯦ
ꯇꯨꯕꯗꯨꯗ ꯉꯛꯄ
ꯑꯩꯒꯤ ꯂꯩꯐꯝꯗ ꯂꯩꯕꯩꯅꯦ
ꯏꯝꯐꯥꯜꯗ ꯅꯠꯇ꯭ꯔꯣ
ꯃꯥꯅꯤ
ꯑꯣ ꯀꯩ ꯁ꯭ꯀꯨꯜꯗ ꯀꯩꯅꯣ ꯇꯧꯕ
ꯑꯗꯣ ꯑꯩ ꯀꯣꯟꯅ ꯍꯥꯏꯕꯤꯔꯒꯦ
ꯍꯧꯖꯤꯛ ꯍꯥꯏꯕ ꯌꯥꯗꯕ꯭ꯔꯥ
ꯑꯦ ꯌꯥꯗꯦ ꯍꯣꯔꯦꯟ ꯀꯟꯅ ꯍꯥꯏꯕꯤꯒꯦ ꯍꯣꯔꯦꯟ ꯍꯣꯔꯦꯟ ꯍꯣꯔꯦꯟ
ꯍꯣꯔꯦꯟ ꯍꯣꯔꯦꯟ ꯗꯤ ꯌꯦꯑꯕ ꯍꯧꯖꯤꯛꯇꯤ ꯌꯥꯗꯕ
ꯑꯧ ꯌꯥꯗꯦ
ꯑ ꯖꯥꯠ ꯖꯥꯠꯀꯤ ꯃꯤꯁꯨ ꯊꯦꯡꯅꯥꯏꯗ
ꯊꯦꯡꯅꯕ ꯇꯥꯕꯅꯦ ꯄ꯭ꯔꯤꯊꯤꯕꯤꯁꯤꯗ ꯃꯤ ꯑꯃꯈꯛ ꯊꯦꯡꯅꯕ ꯌꯥꯗꯦꯅꯦ ꯖꯥꯠꯖꯥꯠ ꯊꯦꯡꯅꯕꯗꯨꯅ ꯑꯗꯨꯅ ꯄꯨꯟꯁꯤꯒꯤ ꯃꯍꯥꯎꯅꯤꯅꯦ
ꯃꯥꯅꯤ ꯃꯥꯅꯤ
ꯁꯤꯒꯨꯝꯕ ꯂꯩꯕꯁꯦ ꯌꯥꯝ ꯀꯥꯟꯅꯕꯅꯦ꯫
ꯑꯥ ꯑꯗꯨꯒꯨꯝꯕꯗꯨꯅ ꯄꯨꯟꯁꯤ ꯍꯥꯏꯔꯤꯅꯤꯅꯦ꯫
ꯃꯥꯅꯦ ꯃꯥꯅꯦ ꯑꯝꯍ ꯑꯗ ꯑꯩꯗꯤ ꯅꯪ ꯈꯪꯒꯨꯝ ꯇꯧꯋꯦꯗ
ꯑꯩꯔꯣ
ꯑ
ꯈꯪꯉꯝꯃꯣꯏꯗ ꯑꯩꯗꯤ ꯈꯪꯗꯦ꯫
ꯑꯩꯗꯤ ꯑꯩꯗꯤ ꯈꯪꯉꯦꯅ
ꯑꯦ ꯌꯥꯝ ꯐꯩꯌꯦ
ꯐꯩ ꯐꯩ ꯑꯩ ꯑꯩꯕꯨꯁꯨ ꯑꯩ꯫ ꯑꯩꯕꯨꯁꯨ ꯈꯪꯉꯅꯤꯗ ꯑꯃꯨꯛ ꯍꯥꯏꯔꯗꯤ ꯍꯥꯏꯗꯤ꯫ ꯈꯪꯅꯕ ꯇꯤꯟꯅꯕꯗꯤ ꯑꯣꯏꯗꯦꯕ ꯑꯗꯨ ꯑꯣꯏꯔꯁꯨ ꯑꯗꯨꯝ ꯈꯪꯕꯗꯣ
ꯑꯣ ꯑꯩꯗꯤ ꯈꯪꯗꯦ꯫
ꯑꯗꯣ ꯈꯪꯗꯦ ꯅꯪ ꯈꯪꯉꯝꯃꯣꯏꯗ ꯈꯪꯉꯝꯕꯁꯨ ꯌꯥꯏ ꯈꯪꯉꯝꯃꯣꯏꯗꯕꯁꯨ ꯌꯥꯏ
ꯈꯪꯕ ꯑꯣꯏꯖꯒꯦ
ꯎꯝ ꯍꯪꯕꯅꯤꯗ ꯑꯩ ꯈꯪꯉꯦꯕ ꯅꯪꯕꯨ
ꯑꯩ ꯑꯣꯏꯔꯝꯗꯗꯅꯅꯦ ꯃꯤ ꯑꯇꯣꯞꯄ ꯑꯣꯏꯔꯝꯗꯅꯅꯦ
ꯅꯪ ꯃꯥ ꯃꯥꯖꯥꯔꯣꯟꯗꯒꯤ ꯅꯠꯇ꯭ꯔꯣ
ꯑꯥꯏꯁ ꯅꯠꯇꯦꯍꯦ ꯂꯥꯞꯅꯔꯦꯍꯦ
ꯀꯥꯏꯗꯩꯅꯣ ꯄ꯭ꯔꯣꯖꯦꯇꯩ ꯅꯠꯇ꯭ꯔꫭ ꯅꯥ
ꯅꯠꯇꯦꯍꯦ ꯑꯩ ꯂꯩꯗꯤ ꯂꯩꯔꯝꯃꯦꯕꯀꯣ
ꯑꯥ
ꯂꯩꯗꯤ ꯂꯩꯔꯝꯃꯦ ꯑꯗꯨꯕꯨ ꯅꯠꯇꯦ ꯑꯗꯨꯝꯗꯤ ꯅꯠꯇꯦ ꯑꯩꯗꯤ ꯑꯩꯗꯤ ꯑꯥ ꯑꯇꯣꯞꯄ ꯃꯐꯝ ꯑꯃꯗꯒꯤ
ꯎꯝ ꯑꯣꯏꯔꯝꯅꯤ ꯑꯗꯨꯗꯤ ꯃꯤꯗꯤ ꯂꯥꯟꯗꯦꯗ
ꯎꯨꯝ ꯅꯥꯔꯝꯃꯅꯦꯃꯤ
ꯂꯥꯟꯗꯦ ꯂꯥꯟꯗꯦ
ꯑꯩꯗꯤ ꯈꯪꯉꯗꯤ ꯐꯥꯔꯦ
ꯋꯥꯔꯤ ꯌꯥꯝ ꯂꯩꯌꯦ
ꯀꯩ ꯋꯥꯔꯤꯅꯣ ꯂꯤꯔꯧꯅꯦ ꯀꯩ ꯋꯥꯔꯤꯅꯣꯅꯦ
ꯑꯩꯒꯤ ꯋꯥꯔꯤ ꯌꯥꯝ ꯂꯩꯕ ꯅꯪꯁꯨ ꯇꯥꯕꯗ ꯅꯪꯁꯨ ꯇꯥꯕꯗ ꯌꯥꯝ ꯅꯨꯡꯉꯥꯏꯗꯕ ꯋꯥꯔꯤ ꯌꯥꯝ ꯂꯩ ꯇꯥꯕꯗꯪ ꯇꯥꯕꯗ ꯉꯛꯄ ꯍꯥꯏꯇꯥꯔꯦꯅꯦ
ꯑꯣ ꯀꯩꯗꯧꯔꯒꯦ ꯁꯤꯔꯨꯕꯗꯒꯤ ꯑꯃꯨꯛ ꯍꯦꯟꯒꯠꯂꯕꯣ
ꯎꯨꯝ ꯑꯗꯨꯒ ꯈꯔ ꯃꯥꯟꯅꯕ ꯍꯥꯏꯇꯥꯔꯦ ꯑꯗꯨꯗꯒꯤ ꯈꯔ ꯀꯩꯅꯣ ꯇꯧꯔꯦ ꯌꯥꯝꯅ ꯈꯦꯠꯅꯗ꯭ꯔꯦꯕ ꯑꯗꯨꯒꯤ
ꯑꯣ ꯀꯩꯅꯣꯅꯦ ꯍꯥꯏꯁꯤꯕꫭ ꯑꯩꯕꯨ ꯃꯥꯡꯂꯥ ꯇꯥꯏꯕꯪ ꯂꯥꯅꯦ
ꯍ ꯍ ꯍ ꯍ ꯍꯥ ꯍ ꯍꯥ
ꯌꯥꯝ ꯅꯨꯡꯉꯥꯏꯗꯧꯔꯤ ꯋꯥꯔꯤꯁꯦ
ꯅꯪ ꯁꯦꯀ꯭ꯔꯦ ꯍꯥꯔꯠ ꯀꯥꯔꯝꯕ ꯅꯠꯇ꯭ꯔꯣ
ꯑꯩ ꯀꯥ ꯑꯩ ꯀ ꯀꯥꯗꯦꯍꯦ
ꯑꯩ
ꯑꯩ ꯀꯥ ꯑꯩ ꯀꯥꯗꯤ ꯀꯥꯗꯦꯕꯀꯣ ꯑꯗꯨꯗ ꯑꯗꯨꯗ ꯇꯝꯕ ꯑꯉꯥꯡꯈꯩꯗꯨ ꯑꯣꯏꯅ ꯁꯤ ꯈꯦꯅꯕ ꯑꯣꯏꯅ ꯂꯩꯔꯝꯃꯦ ꯀꯥꯗꯤ ꯀꯥꯗꯦ
ꯁꯦꯡꯕꯤꯔꯣ
ꯍꯣꯏꯃꯦ
ꯀꯥꯗ꯭ꯔꯗꯤ ꯈꯪꯗ꯭ꯔꯦ ꯀꯥ ꯀꯥꯔꯗꯤ ꯈꯪꯉꯦ ꯀꯥꯗ꯭ꯔꯗꯤ ꯅꯪ ꯁꯦꯡ ꯁꯦꯡꯅ ꯅꯪ ꯍꯥꯏꯔꯗꯤꯀꯣ ꯅꯪ ꯀꯥꯗ꯭ꯔꯦ ꯍꯥꯏꯗ꯭ꯔꯗꯤ ꯃꯤꯗꯣ ꯂꯥꯜꯂꯦꯕ
ꯑꯣ ꯑꯩ ꯀꯥꯗꯦ ꯆꯍꯤ ꯑꯅꯤꯃꯨꯛꯇꯪꯗꯤ ꯂꯩꯔꯝꯃꯦ ꯑꯩꯈꯣꯏꯅ ꯑꯩꯅ ꯂꯩꯕꯒꯤ ꯆꯍꯤ ꯑꯅꯤ ꯁꯨꯕꯒꯤ ꯆꯍꯤꯗꯣ ꯑꯗꯨꯗ ꯄꯨꯊꯣꯛꯈ꯭ꯔꯦꯕ
ꯑꯣ
ꯃꯊꯛꯂꯣꯝꯗ ꯄꯨꯈꯠꯈ꯭ꯔꯦꯕꯀꯣ ꯂꯩ ꯂꯩꯇ꯭ꯔꯦꯕ ꯑꯍꯨꯝ ꯁꯨꯕꯩ ꯆꯍꯤꯗꯨꯗ ꯂꯩꯇ꯭ꯔꯦꯕ ꯑꯗꯣ ꯑꯅꯤꯁꯨꯕꯩꯗꯨꯗ ꯑꯗꯨꯝ ꯂꯩꯔꯝꯃꯦ ꯑ ꯆꯍꯤ ꯑꯅꯤ ꯈꯛꯇꯪ ꯂꯩꯔꯝꯃꯦꯗꯥ ꯑꯩ ꯀꯥꯗꯦ ꯃꯤ ꯑꯣꯟꯅꯔꯝꯃꯅꯤ ꯃꯥꯟꯅꯕ ꯑꯣꯏꯔꯝꯕ ꯌꯥꯏ
ꯃꯅꯕ ꯍꯣꯏ ꯑꯣꯏꯔꯝꯕ ꯌꯥꯏ ꯍꯣꯏ ꯑꯗꯨꯒꯤ ꯑꯣꯏꯔꯝꯅꯤ
ꯅꯪꯁꯨ ꯀꯥꯔꯝꯕ꯭ꯔꯣ ꯑꯗꯨꯗ
ꯑꯥ ꯀꯥꯔꯝꯃꯦ
ꯑꯣ
ꯑꯗꯨꯏꯅꯤꯗ
ꯑꯩꯗꯤ ꯀꯥꯍꯧꯗ꯭ꯔꯦꯅꯦ ꯀꯥꯍꯧꯔꯗꯤ ꯐꯒꯗꯕ ꯇꯥꯍꯧꯗ꯭ꯔꯦꯅꯦ ꯑꯧ ꯅꯪꯅ ꯈꯪꯕ ꯃꯤꯗꯣ ꯑꯣꯏꯅꯤꯡꯕꯗꯣ ꯑꯩꯅ
ꯋꯥꯔꯤꯗ ꯅꯨꯡꯉꯥꯏꯇꯕ ꯑꯗꯨ ꯑꯣꯏꯔꯗꯤ
ꯑꯧ ꯅꯨꯡꯉꯥꯏꯒꯗꯕ ꯑꯗꯨꯅ ꯍꯧꯖꯤꯛꯁꯦ ꯋꯥꯔꯤꯁꯦ ꯈꯔ ꯀꯥꯏꯔꯦꯅꯦ
ꯅꯨꯡꯉꯥꯏꯕꯁꯦ ꯈꯔ ꯋꯥꯠꯂꯦꯅꯦ
ꯑꯥ ꯅꯨꯡꯉꯥꯏꯕꯁꯤ ꯈꯔ ꯋꯥꯠꯂꯦ ꯑꯗꯨ ꯈꯔ ꯅꯨꯡꯉꯥꯏꯅꯕ ꯅꯪ ꯈꯪꯕꯅꯦ ꯅꯪ ꯈꯪꯕ ꯃꯤꯗꯣ ꯑꯣꯏꯅ ꯑꯗꯨꯝ ꯈꯟꯈ꯭ꯔꯣ ꯋꯥꯈꯜꯗ ꯑꯗꯨꯅꯦꯅ
ꯑꯗꯣ ꯈꯜꯂꯒꯦ ꯑꯥ ꯑꯗꯨ ꯀꯩ ꯀꯩ ꯂꯝꯗꯩ ꯅꯣ ꯑꯗꯨꯗꯤ ꯍꯥꯏꯕ ꯌꯥꯏꯅꯥ ꯀꯣ
ꯑꯩꯗꯤ ꯂꯥꯞꯄꯦ ꯅꯣꯏꯅ ꯍꯥꯏꯔꯤꯕ ꯂꯝꯗꯨꯗꯒ ꯑꯩꯗꯤ ꯑꯁ ꯃꯌꯥꯝ ꯂꯥꯞꯅꯈ꯭ꯔꯦ
ꯑꯣ ꯑꯥ ꯑꯗꯨꯗꯤ ꯗꯤꯁꯇ꯭ꯔꯤꯛꯇꯤ ꯄꯟꯕ ꯌꯥꯏꯅ
ꯎꯨꯝ ꯂꯝꯗꯨꯁꯨ ꯗꯤꯁꯇ꯭ꯔꯤꯛꯇꯨꯁꯨ ꯆꯞ ꯃꯥꯟꯅꯩ ꯑꯥ ꯍ ꯍ ꯍ ꯍ
ꯍ
ꯍꯥ ꯌꯥꯝ ꯂꯨꯏꯌꯦ
ꯎꯨꯝ ꯂꯨꯔꯝꯅꯤ ꯍꯤ ꯍꯤ ꯍꯤ ꯍ ꯍ ꯍ
ꯑꯩꯒꯤꯁꯦ ꯑꯣꯟꯅꫭ ꯑꫭꯟꯅꯗꯧ ꯃꯥꯟꯗꯦꯕꯣ
ꯃꯥꯅꯦ ꯃꯤ ꯑꯣꯟꯅꯔꯦ ꯃꯤ ꯑꯩ ꯅꯠꯇꯦ ꯃꯤ ꯅꯪꯕꯣ ꯑꯩ ꯅꯠꯇꯦ ꯑꯩ ꯐꯖꯅ ꯍꯣꯔꯦꯟ ꯐꯖꯅ ꯍꯥꯏꯕꯤꯒꯦ ꯑꯗꯨꯗ ꯑꯣꯏꯔꯝꯃꯔꯣꯏꯗꯕꯅꯤ ꯑꯗꯣꯝꯗꯒꯤ ꯃꯤꯗꯤ ꯃꯌꯥꯝ ꯈꯪꯅꯩꯌꯦ ꯎꯨꯝ ꯌꯥꯏꯌꯦ ꯈꯪꯅꯕ ꯃꯤꯗꯤ ꯃꯌꯥꯝ ꯂꯩꯌꯦ ꯑꯗꯣꯝꯗꯀꯣ
ꯑꯣ ꯑꯩꯁꯨ ꯑꯗꯨꯗꯤ ꯅꯠꯇꯦꯕ
ꯑꯣ
ꯑꯗꯨꯗ ꯂꯩꯔꯝꯕ ꯑꯗꯨꯗ ꯁ꯭ꯀꯨꯜ ꯀꯥꯔꯝꯕ ꯑꯉꯥꯡ ꯑꯣꯏꯔꯤꯉꯩ
ꯑꯣ
ꯃꯆꯥ ꯃꯆꯥ ꯑꯣꯏꯔꯤꯉꯩ
ꯇꯣꯛꯄꯗ ꯂꯩꯔꯝꯕ꯭ꯔꯣ ꯇꯣꯛꯄ ꯈꯨꯟꯗ
ꯗ ꯍꯣꯏ ꯍꯣꯏ ꯑꯗꯨꯗ ꯂꯩꯔꯝꯕ
ꯑꯗꯨꯗꯤ ꯈꯪꯕ ꯌꯥꯏꯌꯦ
ꯍꯣꯏꯅꯥ ꯑꯗꯨꯏꯅꯦ ꯑꯩ ꯈꯪ
ꯑꯣ ꯆꯨꯝꯂꯝꯕ ꯌꯥꯏ ꯑꯗꯨꯗ ꯂꯩꯔꯝꯃꯒꯗꯤ ꯅꯪ ꯑꯗꯨꯗ ꯂꯩꯔꯝꯃꯒꯗꯤ ꯈꯪꯕ ꯌꯥꯏ ꯑꯩꯁꯨ ꯑꯗꯨ ꯑꯗꯨꯗ ꯂꯩꯔꯝꯃꯦꯕ ꯑꯗꯨꯗꯅꯦꯕ ꯑꯩꯅ ꯂꯩꯔꯤꯗꯣ
ꯏꯁ
ꯑꯗꯨꯕꯨ ꯀꯥꯗꯤ ꯀꯥꯗꯦꯕꯀꯣ ꯑꯗꯨꯗꯅꯦ ꯑꯗꯨ ꯑꯗꯨꯗꯅꯦ
ꯅꯪ ꯀꯥꯏꯗ ꯂꯩꯒꯦꯗꯣ ꯀꯅꯥꯈꯣꯏꯗ ꯂꯩꯒꯦꯕ
ꯀꯩꯅꯣꯗ ꯀꯕꯥ ꯃꯣꯏꯒꯤ ꯎꯝ ꯑꯣ ꯂꯝꯄꯥꯛ ꯑꯃ ꯂꯩꯕꯗꯣ ꯑꯗꯨ ꯃꯅꯥꯛꯇ ꯂꯩꯔꯝꯃꯦꯕ
ꯂꯝꯄꯥꯛꯁꯤꯗꯤ ꯑꯅꯤ ꯂꯩꯅ ꯈꯨꯟꯒꯤ ꯑꯣ ꯃꯊꯛꯀꯤ ꯂꯝꯄꯥꯛꯇꯨꯗ ꯍꯣꯁꯇꯦꯜ ꯑꯃ ꯂꯩꯕꯗꯣ
ꯑꯧ ꯑꯧ ꯑꯧ ꯑꯗꯨꯗ ꯂꯩꯔꯝꯃꯦ ꯍꯥꯏꯕ ꯑꯩ ꯑꯗꯨꯗꯤ ꯅꯪ ꯈꯪ ꯍꯣꯏ ꯌꯥꯏꯕ
ꯑꯗꯨꯗ ꯂꯩꯕꯗꯗꯤ ꯑꯩꯗꯤ ꯂꯩꯇ꯭ꯔꯦ
ꯑꯣꯑꯑ
ꯑꯗꯣ ꯀꯣꯏꯔꯛꯄ ꯑꯗꯨꯒꯨꯝꯕꯗꯗꯤ ꯇꯧꯋꯦꯕꯀꯣ ꯑꯗꯨꯗ ꯍꯣꯁꯇꯦꯜ ꯂꯩ ꯍꯥꯏꯕꯁꯨ ꯑꯩ ꯈꯪꯉꯦꯕ ꯑꯗꯨ ꯀꯩ ꯃꯤꯡ ꯀꯧꯒꯦ ꯂꯤꯕꯤ ꯑꯣꯏꯋꯦꯔꯣ?
ꯂꯤꯚꯉ ꯑꯗꯨ ꯅꯠꯇꯦ ꯀꯔꯤꯕ ꯏꯂꯥꯏꯠ ꯏꯂꯥꯏꯠꯇꯣ
ꯑꯣ ꯑꯣ ꯑꯣ ꯂꯥꯏꯗꯀꯣ ꯑꯆꯥ ꯑꯠꯆꯥ
ꯂꯤꯕꯤꯡ ꯋꯦꯗꯨꯗꯤ ꯑꯩꯒꯤ ꯏꯃꯥꯟꯅꯕꯤꯒꯤꯔ ꯑꯣꯏꯒꯨꯝ ꯇꯧꯕꯅꯦ
ꯆꯥꯆ
ꯃꯥꯒꯤ ꯏꯃꯥꯟꯅꯕꯤꯒꯤ ꯃꯣꯏꯒꯤꯗꯣ ꯑꯗꯨꯃꯥꯏꯅ ꯍꯥꯏꯒꯨꯝ ꯇꯧꯋ
ꯑꯣ ꯃꯃꯥꯟꯕꯤꯁꯨ ꯋꯥꯔꯗꯦꯟ ꯑꯣꯏꯕ
ꯃꯥꯅ ꯃꯥꯅ ꯀꯩꯅꯣ ꯇꯧꯕ ꯀꯔꯤ ꯂꯤꯡꯈꯠꯄ ꯍꯥꯏꯇꯥꯔꯦ